ꯍꯜꯂꯣ
ꯆꯦ
ꯍꯥꯎ ꯏꯅꯥꯎꯄꯤ
ꯀꯩꯗꯧꯔꯤꯅꯣ
ꯑꯁ ꯑꯩꯗꯤ ꯀ꯭ꯂꯥꯁ ꯍꯜꯂꯛꯇ ꯉꯥꯏꯔꯤꯌꯦ
ꯎꯝ ꯀ꯭ꯂꯥꯁ ꯅꯨꯡꯉꯥꯏꯕ꯭ꯔꯣ ꯉꯁꯤ
ꯅꯨꯡꯉꯥꯏꯗ ꯑꯩꯗꯤ ꯑꯗꯨꯝ ꯅꯨꯡꯉꯥꯏꯔ ꯂꯩꯁꯤꯗꯤ
ꯎꯝ
ꯅꯪꯕꯨ ꯑꯥ ꯀꯣꯂꯦꯖꯀꯥ ꯆꯠꯂꯨꯕ꯭ꯔꯣ
ꯑꯥꯎ ꯆꯠꯂꯨꯏ
ꯀꯃꯥꯏ ꯀꯃꯥꯏꯅ ꯇꯧꯒꯦ ꯀꯣꯂꯦꯖ ꯑꯍꯥꯟꯕ ꯀꯥꯕꯗꯨꯕꯣ
ꯅꯨꯡꯉꯥꯏ
ꯑꯣꯖꯥ ꯀꯩꯀꯩꯗꯤ ꯑꯗꯨꯝ ꯀ꯭ꯂꯥꯁ ꯐꯖꯅ ꯇꯧꯔꯛꯄ꯭ꯔꯥ ꯀꯃꯥꯏꯅ ꯇꯧꯏ
ꯑ ꯀ꯭ꯂꯥꯁ ꯐꯖꯅ ꯑꯗꯨꯝ ꯇꯧꯔꯛꯑꯦ ꯑꯗꯣ ꯀ꯭ꯂꯥꯁ ꯑꯅꯤꯗꯤ ꯇꯧꯔꯛꯇ꯭ꯔꯦ
ꯀꯩꯗꯧꯔꯕ
ꯀ꯭ꯂꯥꯁ ꯑꯃꯅ ꯉꯁꯤ ꯁꯦꯛ ꯊꯣꯛꯇꯕ ꯑꯗꯨꯒꯤ ꯇꯧꯔꯛꯇ꯭ꯔꯦ ꯑꯗꯨꯗꯩ ꯑꯃꯅ ꯑꯣꯖꯥ ꯃꯈꯣꯡ ꯇꯦꯛꯈ꯭ꯔꯦꯅ ꯇꯧꯔꯛꯇ꯭ꯔꯦ
ꯑꯣ ꯑꯣ ꯑꯃꯗꯤ ꯇꯧꯔꯛꯑꯦꯕ
ꯎꯝꯍꯨꯛ ꯑꯅꯤ ꯇꯧꯔꯛꯑꯦ
ꯑꯅꯤ ꯇꯧꯔꯛꯄ ꯑꯣ ꯃꯔꯤ ꯊꯣꯛꯄ
ꯑꯥ
ꯑꯇꯩ ꯅꯪ ꯆꯠꯄꯗꯤ ꯀꯃꯥꯏꯅ ꯆꯠꯂꯦ ꯑꯗꯨꯗꯤ
ꯕꯁꯇ
ꯕꯁꯇ ꯕꯁ ꯍꯥꯏꯖꯦ ꯀꯣꯂꯦꯖꯀꯤ ꯕꯁ ꯇꯣꯉꯥꯟ ꯂꯩꯔꯤꯔꯥ ꯅꯠꯇ꯭ꯔꯒ ꯏꯁꯇꯦꯠꯀꯤ ꯕꯁꯇꯣ ꯑꯗꯨꯗ ꯆꯠꯂꯤꯔꯥ
ꯏꯁ꯭ꯇꯦꯠꯀꯤꯗ
ꯏꯁꯇꯦꯠꯀꯤ ꯕꯁꯇ
ꯑ
ꯅꯃꯥꯟꯅꯕꯤ ꯑꯗꯨꯝ ꯆꯠꯃꯤꯟꯅꯕ ꯌꯥꯕ ꯂꯩꯕ꯭ꯔꯣ ꯑꯗꯣꯝ ꯅꯥꯀꯟꯗꯒꯤ
ꯂꯩꯌꯦ
ꯂꯩꯌꯦ ꯀꯩꯅꯣꯗꯤ ꯕꯁ ꯀꯣꯂꯦꯖ ꯌꯧꯕꯗ ꯂꯨꯄꯥ ꯀꯌꯥꯗꯤ ꯂꯧꯋꯦ
ꯐꯣꯔꯇꯤ
ꯐꯣꯔꯇꯤ ꯂꯨꯄꯥ ꯅꯤꯐꯨ
ꯎꯝ
ꯑꯗꯨꯝ ꯁꯦꯐ ꯑꯣꯏꯅꯦꯀꯣ ꯑꯗꯨꯗꯤ ꯑꯗꯨꯒ ꯋꯤꯡꯒꯔꯒꯨꯝꯕꯗ ꯆꯠꯂꯗꯤ ꯀꯌꯥ ꯑꯣꯏ
ꯋꯤꯡꯒꯔꯗ ꯆꯠꯂꯗꯤ ꯁꯥꯇ꯭ꯔ ꯃꯔꯤꯗꯩ ꯍꯦꯟ ꯇꯣꯡꯕ ꯌꯥꯗꯦꯕꯀꯣ ꯑꯗꯣ ꯁꯥꯇ꯭ꯔ ꯃꯔꯤꯗꯩ ꯍꯦꯜꯂꯗꯤ ꯂꯨꯄꯥ ꯆꯥꯝꯃ ꯑꯗꯨꯝ ꯃꯔꯤꯈꯛ ꯑꯣꯏꯔꯒꯅ ꯂꯨꯄꯥ ꯌꯥꯡꯈꯩ ꯎꯝ
ꯑꯣ ꯌꯥꯡꯈꯩ ꯌꯥꯡꯈꯩ ꯂꯧꯗꯣꯏꯕ
ꯎꯝ
ꯅꯣꯏ ꯁꯦꯞꯄꯨ ꯑꯣꯏꯅꯦ ꯑꯩꯗꯤ ꯅꯍꯥꯟꯋꯥꯏ ꯋꯤꯡꯒꯔ ꯇꯣꯡꯒꯦ ꯇꯧꯀꯥꯟꯗꯅꯦ ꯑ ꯌꯨꯅꯤꯐꯣꯔ꯭ꯝ ꯁꯦꯠꯇ꯭ꯔꯗꯤ ꯄꯩꯁꯥ ꯇꯥꯔꯣꯏꯅ ꯇꯧꯋꯦ ꯑꯗꯩ ꯑꯩꯅ ꯑꯥꯏ ꯗꯤ ꯑꯥꯏ ꯗꯤ ꯍꯥꯏꯗꯤ ꯀꯣꯂꯦꯖ ꯁꯥꯇ꯭ꯔꯁꯦ ꯑꯥ ꯑꯥꯏꯗꯤꯅ ꯑꯃꯁꯨ ꯄꯥꯏꯅꯤ ꯑꯥꯏ ꯗꯤꯗꯨꯗꯒꯤ ꯑꯝ ꯑꯥꯏꯗꯤꯗꯨ ꯌꯦꯡꯉꯒꯗꯤ ꯗꯤꯁꯀꯥꯎꯟ ꯄꯤꯕꯤꯕ ꯌꯥꯗꯕ꯭ꯔꯥ ꯍꯥꯏꯅꯅꯦ ꯌꯦꯠꯅꯕꯁꯤ ꯌꯦꯠꯅꯕꯁꯤ ꯋꯤꯡꯒꯔ ꯗ꯭ꯔꯥꯏꯚꯔ ꯐꯅꯌꯥꯝ ꯃꯔꯩ ꯌꯦꯠꯅꯈ꯭ꯔꯕꯅꯦ
ꯑꯩꯗꯤ ꯗ꯭ꯔꯦꯁꯇ ꯆꯠꯄꯩꯔꯥ ꯈꯪꯗꯦ
ꯌꯨꯅꯤꯐꯣꯔꯝ ꯁꯦꯠꯄ ꯑꯣꯏꯔꯝꯒꯅꯤ ꯐꯔꯕꯅꯤ ꯏꯕꯦꯝꯃ
ꯎꯝ
ꯍꯣꯏ ꯑꯁ ꯑꯩꯗꯤꯕ ꯌꯥꯗꯦ ꯅꯣꯡꯃꯇꯍꯦꯛ ꯂꯨꯄꯥ ꯆꯥꯝꯃ ꯆꯥꯝꯃꯅꯦ ꯑꯗꯨꯝ ꯂꯧꯔꯤꯁꯦ ꯑꯩꯅ ꯆꯠꯄ ꯈꯨꯗꯤꯡꯒꯤ ꯑꯗꯨꯅ ꯑꯩꯗꯤ ꯋꯤꯡꯒꯔ ꯄꯥꯛ ꯆꯠꯅꯤꯡꯗꯦꯕ
ꯎꯝ ꯑꯩꯁꯨ ꯉꯔꯥꯡ ꯍꯜꯂꯛꯄꯗꯣ ꯎꯝ ꯕꯁ ꯂꯥꯛꯑꯔꯣꯏꯅ ꯋꯤꯡꯒꯔꯗ ꯑꯣꯏꯅ ꯍꯜꯂꯛꯑꯦ
ꯎꯝ
ꯃꯤ ꯃꯔꯤ ꯁꯨ ꯂꯩꯔꯝꯃꯦ ꯑꯗꯨꯏ ꯍꯦꯟꯕꯒꯤ ꯑꯩꯈꯣꯏꯗꯣ ꯅꯣꯔꯃꯦꯜꯒꯤꯗ ꯑꯣꯏꯅ ꯄꯤꯔꯒꯦ ꯍꯥꯏꯔꯒ ꯂꯨꯄꯥ ꯆꯥꯝꯃ ꯄꯤꯔꯒ ꯇꯣꯡꯉ ꯂꯥꯛꯏꯅꯦ
ꯎꯝ ꯅꯪ ꯆꯠ ꯌꯨꯝꯗꯒꯤ ꯆꯠꯄꯗꯤ ꯄꯨꯡ ꯀꯌꯥꯋꯥꯏꯗ ꯆꯠꯂꯤ
ꯄꯨꯡ ꯅꯤꯄꯥꯟ ꯅꯠꯇꯦ ꯇꯔꯦꯠꯀ ꯅꯤꯐꯨꯃꯉꯥ ꯑꯗꯨꯋꯥꯏꯗ ꯊꯣꯛꯑꯦ ꯌꯨꯝꯗꯒꯤ꯫ ꯑꯗꯣ ꯕꯁꯅ ꯄꯨꯡ ꯅꯤꯄꯥꯟꯒ ꯃꯤꯅꯤꯠ ꯇꯔꯥꯉꯥ ꯑꯥ
ꯇꯔꯦꯠꯀ ꯃꯤꯅꯤꯐꯨꯉꯥ ꯕꯁꯅ ꯄꯨꯡ ꯀꯌꯥꯗꯒꯤ ꯊꯧꯕ?
ꯅꯤꯄꯥꯟ ꯇꯔꯥꯉꯥꯗꯒꯤ꯫
ꯅꯤꯄꯥꯥꯟ ꯇꯔꯥꯉꯥ ꯃꯣ ꯑꯗꯣ ꯑꯦ ꯌꯥꯝ ꯉꯟꯅ ꯊꯣꯛꯇ꯭ꯔꯣ ꯑꯗꯨꯗꯤ
ꯉꯟꯅ ꯊꯣꯛꯑꯦ ꯑꯗꯨ ꯊꯦꯡꯅ ꯍꯥꯏꯕꯗꯤ ꯕꯁꯇꯣ ꯅꯪ ꯅꯤꯄꯥꯟ ꯇꯔꯥꯃꯉꯥꯗꯒꯤ ꯊꯧꯋꯦꯅ ꯅꯤꯄꯥꯟ ꯇꯔꯥꯉꯥꯈꯛ ꯅꯪꯅꯕ ꯊꯣꯛꯑꯒꯅ ꯁꯤꯠ ꯇꯣꯡ ꯐꯪꯉꯣꯏꯗꯣꯏꯕ꯫
ꯁꯤꯠꯇꯣ
ꯎꯝ ꯂꯦꯞꯄꯒ ꯆꯠꯇꯣꯏꯕ ꯑ ꯇꯥꯅ
ꯌꯥꯝ ꯆꯤꯟꯅꯕ꯭ꯔꯕ ꯃꯤ ꯌꯥꯝ ꯆꯠꯄ꯭ꯔꯕ?
ꯑꯥ ꯃꯤ ꯌꯥꯝ ꯆꯠꯂꯦ
ꯎꯝ ꯀ꯭ꯂꯥꯁ ꯍꯧꯅꯔꯕꯃꯤꯅ ꯍꯣꯁꯇꯦꯜ ꯂꯩꯅꯒꯔꯗꯤꯅꯦ ꯈꯔ ꯁꯤꯠ ꯐꯪꯉꯛꯄꯖꯨ ꯌꯥꯏ ꯍꯥꯏꯗꯤ ꯍꯣꯁꯇꯦꯜ ꯂꯩꯅꯗ꯭ꯔꯤꯕꯒꯤ ꯑꯍꯥꯟꯕ ꯑꯣꯏꯕꯒꯤꯅꯦ
ꯎꯝ
ꯀꯩꯅꯣ ꯇꯧꯔꯤꯅꯦꯕ ꯑ ꯃꯤꯗꯣ ꯂꯣꯏꯅ ꯕꯁ ꯇ ꯆꯠꯅꯔꯕꯗ ꯕꯁꯇꯅ ꯈꯔ ꯀꯣꯝꯃꯤꯗꯅ ꯄꯩꯁꯥꯃꯛꯇ ꯑꯣꯏꯔ ꯖꯨ ꯂꯥꯏꯟ ꯒꯥꯔꯤ ꯃꯊꯥꯡ ꯃꯊꯥꯡ ꯇꯣꯡꯗ꯭ꯔꯤꯗꯅ
ꯎꯝ
ꯑꯗꯨꯃꯥꯏꯅ ꯇꯧꯅꯕꯒꯤ ꯕꯁꯇ ꯆꯠꯅꯕꯒꯤꯅꯦꯕ ꯈ ꯂꯩꯔꯕꯨꯗꯤ ꯀꯣꯃꯛꯀꯅꯤ ꯑꯗ‌ꯣ ꯅꯪꯗꯤ ꯍꯣꯁꯇꯦꯜꯗ ꯂꯩꯗꯣꯏꯔꯥ ꯀꯃꯥꯏ ꯇꯧꯗꯣꯏꯅꯣ? ꯍꯣꯁꯇꯦꯜꯒꯤꯒ ꯊꯥꯖꯟꯕ꯭ꯔꯥ
ꯍꯣꯁꯇꯦꯜꯒꯤ ꯐꯣꯝ ꯊꯥꯖꯟꯒꯦꯅ ꯇꯧꯔꯝꯕꯅꯦ꯫ ꯉꯁꯤ ꯊꯥꯖꯟꯒꯦ ꯇꯧꯅꯦ ꯐꯔꯛ ꯇꯥꯕꯩ ꯊꯥꯖꯜꯂꯝꯗ꯭ꯔꯦ꯫
ꯀꯩꯗꯧꯔꯕ?
ꯑꯩ ꯃꯥꯛ ꯑꯥ ꯆꯦ ꯑꯃ ꯋꯥꯠꯂꯝꯃꯕ꯫
ꯎꯝ
ꯑꯗꯨ
ꯍꯣꯁꯇꯦꯜꯗꯤ ꯀꯃꯥꯏ ꯀꯃꯥꯏ ꯇꯧꯏ ꯍꯥꯏꯒꯦ ꯍꯣꯁꯇꯦꯜꯗꯤ ꯀꯃꯥꯏ ꯀꯃꯥꯏ ꯇꯧꯏ ꯍꯥꯏꯒꯦ
ꯑꯗꯨꯝ ꯅꯨꯡꯉꯥꯏ ꯍꯥꯏ
ꯑꯗꯨꯝ ꯅꯨꯡꯉꯥꯏ ꯍꯥꯏꯌꯦ ꯆꯥꯕ ꯊꯛꯄ ꯏꯁꯤꯡ ꯑꯗꯒꯤ ꯃꯩ ꯀꯩ ꯀꯩ ꯑꯗꯨꯝ ꯅꯨꯡꯉꯥꯏꯕ
ꯎꯝ
ꯎꯝ ꯉꯥꯍꯥꯋꯥꯏ ꯏꯃꯥꯟꯅꯕꯤꯅ ꯍꯥꯏꯕꯗꯖꯨ ꯑꯥ ꯍꯣꯁꯇꯦꯜꯅ ꯅꯨꯡꯉꯥꯏꯕꯅꯦ ꯑꯀꯣꯏꯕꯗ ꯂꯩꯔꯤꯕ ꯔꯦꯟꯠ ꯑꯗꯒꯤ ꯍꯣꯁꯇꯦꯜꯖꯤꯡꯗꯣ ꯈꯤꯇꯪ ꯅꯨꯡꯉꯥꯏꯕ ꯋꯥꯠꯄꯅꯦ ꯄꯩꯁꯥꯖꯨ ꯑꯗꯨꯝ ꯇꯥꯡꯕꯅꯦ ꯐꯪ ꯇꯥꯔꯒꯗꯤ ꯍꯣꯁꯇꯦꯜꯗ ꯂꯩꯕꯅ ꯌꯥꯝ ꯐꯕꯅꯦꯅꯗꯤ ꯍꯥꯏꯗꯤ ꯍꯥꯏꯔꯛꯈꯤꯕ
ꯎꯝ ꯑꯗꯣ ꯍꯣꯁꯇꯦꯜꯒꯤꯗ‌ꯣ ꯇ꯭ꯔꯥꯏ ꯇꯧꯒꯦ ꯇꯧꯕꯅꯤ꯫
ꯇꯧꯁꯜꯂꯣ ꯇꯧꯁꯜꯂꯣ ꯍꯣꯁꯇꯦꯜ ꯂꯩꯕꯖꯤꯅ ꯈꯔꯖꯨ ꯁꯦꯞ ꯑꯣꯏꯗꯅ ꯑꯗꯨꯒ ꯑꯇꯣꯞꯄꯗ ꯂꯩꯕꯗꯣ ꯑꯗꯨꯝ ꯄꯩꯁꯥꯖꯨ ꯆꯥꯎꯔꯦ ꯍꯥꯏ ꯑꯗꯒꯤ ꯆꯥꯕ ꯊꯛꯄ ꯅꯨꯡꯉꯥꯏꯇꯕꯖꯨ ꯑꯗꯨꯝ ꯌꯥꯎꯋꯦꯅ ꯍꯥꯏꯕꯅꯦꯕ꯫
ꯎꯝ
ꯅ ꯍꯣꯁꯇꯦꯜꯗ ꯑꯗꯨꯝ ꯌꯥꯇꯥꯥꯔꯒꯗꯤ ꯂꯩꯁꯜꯂꯣ ꯑꯗꯨ ꯃꯥꯛ ꯋꯥꯡꯕꯒꯨꯝꯕꯖꯨ ꯌꯦꯡꯉꯦ ꯍꯥꯏꯕꯅꯦ
ꯎꯝ ꯃꯥꯔ꯭ꯛꯁꯦ ꯑꯩꯅ ꯈꯟꯕꯗ ꯍꯟꯗꯛꯀꯤ ꯑꯍꯥꯟꯕꯩꯖꯤꯗꯤ ꯇꯨꯌꯦꯜꯐꯀꯤ ꯃꯥꯔꯛꯇꯣ ꯑꯣꯏꯅ ꯌꯦꯡꯗꯧ ꯃꯥꯜꯂꯛꯑꯦ꯫
ꯇꯨꯌꯦꯜꯐꯀꯤ ꯃꯥꯛꯇꯣ
ꯎꯝ
ꯇꯨꯋꯦꯐꯀꯤ ꯃꯥꯛꯇꯨ ꯌꯦꯡꯗꯣꯏꯅꯤ ꯀꯩꯅꯣꯅꯦ꯫ ꯅꯣꯏ ꯐꯥꯔꯁ ꯁꯦꯝ ꯆꯪꯗ ꯉꯥꯏꯔꯤꯕꯅꯤ ꯀꯣꯂꯦꯖ ꯑꯍꯥꯟꯕ ꯀꯥꯗ ꯉꯥꯏꯔꯤꯕꯅꯤꯅ꯫ ꯅꯣꯏꯒꯤꯗꯤ ꯇꯨꯌꯦꯜꯞꯀꯤ ꯃꯥꯔꯛꯇꯨꯗ ꯌꯦꯡꯉꯒ ꯑꯗꯨꯒꯤ ꯃꯥꯔꯛ ꯕꯦꯁꯤꯁꯇ ꯈꯟꯗꯣꯏꯅꯤ
ꯎꯝ ꯑꯁ ꯁ ꯇ ꯆꯂ ꯂꯨꯒ ꯑꯗꯨꯝ ꯀ꯭ꯂꯥꯁꯇꯣ ꯇꯪꯈꯥꯏ ꯆꯜꯂꯀꯥꯟꯗ ꯆꯪꯉꯦ
ꯀꯩ ꯅꯪꯗ꯭ꯣꯏꯔꯕ ꯎꯝ ꯕꯁꯇꯣ ꯈꯤꯇꯪ ꯉꯟꯅ ꯆꯠꯄꯤꯔꯗꯤ ꯐꯗꯧꯅꯤ ꯄꯨꯡ ꯀꯌꯥꯗ ꯍꯧꯋꯦꯕ ꯀ꯭ꯂꯥꯁꯇꯣ
ꯃꯥ ꯄꯟꯗꯨꯕꯤ
ꯃꯥꯄꯟꯗꯒꯤ
ꯎꯝ
ꯃꯟꯗꯤ ꯉꯜꯂꯤꯅꯤ ꯅꯣꯏ ꯀ꯭ꯂꯥꯁ ꯑꯣꯏꯗꯣ ꯁꯣꯨꯝ ꯑꯗꯣꯝꯗꯒꯤ ꯅꯃꯥꯟꯅꯕꯤꯗꯤ ꯀꯌꯥꯝ ꯌꯥꯎꯏꯦ
ꯁꯣꯝꯗꯗꯤ ꯑꯗꯨꯝ ꯑꯩꯗꯤ ꯑꯍꯥꯟꯕꯗ ꯌꯥꯎꯗꯕ ꯌꯥꯝ ꯌꯥꯎꯗꯕ꯭ꯔꯅ ꯈꯜꯂꯨꯕꯅꯦ ꯑꯗꯨꯒ ꯌꯥꯝ ꯌꯥꯎ ꯂꯩꯔꯝꯃꯤ
ꯀꯌꯥ ꯀꯩꯀꯩ ꯅꯋꯥꯏ ꯀ꯭ꯂꯥꯁ ꯇꯦꯟꯗꯒ ꯇꯝꯃꯤꯟꯅꯔꯛꯄ ꯄꯤꯛꯏꯉꯥꯏꯅ ꯇꯝꯃꯤꯟꯅꯛꯄ ꯃꯌꯥꯝ ꯌꯥꯎꯔꯦ ꯃꯤꯔꯣ
ꯇꯦꯟꯗ ꯇꯝꯃꯤꯟꯅꯔꯛꯄꯁꯨ ꯌꯥꯎꯔꯦ ꯇꯨꯌꯦꯜꯞꯇ ꯇꯝꯃꯤꯟꯅꯔꯛ ꯏꯂꯕꯦꯟ ꯇꯨꯌꯦꯜꯞꯇ ꯇꯝꯃꯤꯟꯅꯔꯛꯄꯁꯨ ꯌꯥꯎꯔꯦ
ꯎꯝ ꯐꯔꯦ ꯐꯔꯦ ꯑꯗꯨꯃꯥꯏꯅ ꯈꯣꯡꯕꯨ ꯆꯥꯔꯒ ꯆꯠꯃꯤꯟꯅꯕꯗꯤ ꯈꯔ ꯅꯨꯡꯉꯥꯏꯕꯅꯤ ꯅꯠꯇ꯭ꯔꯗꯤ ꯃꯊꯗ ꯆꯠꯄ ꯍꯥꯏꯗꯣ ꯍꯣꯏ ꯕꯁꯇ ꯆꯠꯈ꯭ꯔꯕꯨꯗꯤ ꯑꯗꯨꯝ ꯐꯔꯦ ꯕꯁꯇꯗꯤ ꯑꯗꯨꯝ ꯀꯣꯂꯦꯖ ꯌꯧꯅꯕ ꯆꯠꯂꯕꯅꯤꯅ ꯅꯠꯇꯕ ꯂꯥꯏꯟꯗꯒ ꯆꯠꯂꯗꯤ ꯈꯤꯇꯪ ꯇꯤꯟꯅꯕ ꯑꯃ ꯑꯗꯒꯤ ꯆꯠꯃꯤꯟꯅꯕ ꯑꯃ ꯌꯦꯡꯉ ꯆꯠꯃꯤꯟꯅꯗ꯭ꯔꯗꯤꯅꯦ ꯆꯠꯐꯝ ꯈꯪꯗꯕꯅꯦꯕ ꯅꯨꯡꯉꯥꯏꯇꯕꯅꯦꯕ ꯃꯌꯥꯝ ꯆꯠꯃꯤꯟꯅꯕꯁꯤꯅ ꯅꯨꯡꯉꯥꯏꯗꯅ ꯂꯥꯏꯟ ꯒꯥꯔꯤ ꯇꯣꯡꯕꯒꯗꯤ ꯍꯩꯔꯕꯣ ꯅꯪꯕꯣ
ꯁꯤꯂꯥꯏ ꯒꯥꯔꯤ ꯊꯣꯡꯕ ꯍꯥꯏꯔꯦ ꯉꯔꯥꯡꯅꯦ ꯑꯩꯗꯣ ꯈꯪꯗꯕꯒꯤ ꯑꯁꯣꯝꯗ ꯍꯥꯏꯕꯗꯤ ꯑꯗꯨꯝ ꯅꯛꯄ ꯃꯥꯟꯕꯗꯣ ꯑꯩꯈꯣꯏꯒꯤ ꯄꯥꯔꯀꯤꯡꯒ
ꯎꯝ
ꯑꯗꯨꯗ ꯑꯁꯣꯝꯗꯒꯤ ꯑꯩꯗꯣ ꯃꯅꯤꯡꯂꯣꯝꯗꯒꯤ ꯇꯣꯡꯉꯛꯑꯦꯕꯀꯣ ꯒꯥꯔꯤꯁꯦ ꯑꯗꯨꯒ ꯕꯖꯥꯔꯗ ꯑꯣꯏꯅ ꯀꯣꯏꯔ ꯆꯠꯂꯕ ꯑꯗꯣ ꯄꯥꯔꯀꯤꯡꯗꯣ ꯌꯧꯔꯀꯥꯟꯗ ꯄꯩꯁꯥꯗꯣ ꯂꯨꯄꯥ ꯅꯤꯐꯨ ꯂꯧꯔꯦ ꯄꯥꯃꯨꯖꯥꯅꯤ
ꯑꯣ ꯅꯪꯅ ꯁꯣꯝꯗꯒꯤ ꯍꯥꯏꯁꯦ ꯑ ꯅꯣꯏ ꯀꯣꯂꯦꯖ ꯂꯣꯝꯗ ꯊꯣꯛꯂꯛꯑꯒ ꯕꯖꯥꯔ ꯃꯅꯨꯡ ꯐꯥꯎꯖꯤꯜꯂꯒ ꯕꯖꯥꯔꯣꯝꯗꯒꯤꯩ ꯀꯣꯏꯔ ꯂꯥꯛꯏꯔꯕ
ꯑꯥ
ꯑꯁ ꯁꯥꯡꯅ ꯑꯗꯨꯝ ꯅꯪꯅ ꯂꯩꯔꯛꯄꯗꯣ ꯅꯪ ꯀꯣꯏꯊꯣꯛꯑ ꯆꯠꯂꯨꯕꯩꯅꯤꯅꯦ ꯄꯩꯁꯥꯗꯨꯗꯤ
ꯍꯣꯏ ꯑꯩꯗꯣ ꯑꯁꯣꯝꯗꯒꯤ ꯑꯩꯅ ꯑꯩꯒꯤ ꯗꯤꯄꯥꯔꯠꯃꯦꯟꯗꯨꯗꯒꯤ ꯂꯥꯛꯑꯒꯗꯤ ꯑꯩꯁꯨ ꯅꯛꯑꯦꯕ ꯑꯗꯨꯒ ꯑꯁꯣꯝꯗꯒꯤꯩ ꯀꯣꯏꯔꯨꯕꯩ ꯄꯩꯁꯥꯗ ꯄꯝꯨ ꯌꯥꯥꯏ
ꯅꯣꯏ ꯗꯤꯄꯥꯔꯠꯃꯦꯟꯁꯤꯅ ꯁꯣꯝ ꯅꯥꯀꯟ ꯆꯪꯕ ꯒꯦꯠꯇ ꯑꯣꯏꯕ꯭ꯔꯥ ꯑꯁꯣꯝ ꯅꯥꯀꯟꯒꯤ ꯆꯪꯉꯛꯄꯒꯤ ꯦꯠꯇꯨꯅ ꯅꯛꯄ꯭ꯔꯥ
ꯏꯁꯇꯤꯆꯌꯨ ꯂꯩꯕꯒꯤ ꯑꯗꯣꯝꯗꯅ ꯅꯛꯑꯦ
ꯑꯣ ꯎꯝ ꯃꯤꯗꯤ ꯑꯗꯨꯝ ꯍꯥꯏꯗꯤ ꯀꯌꯥꯝ ꯇꯝꯒꯦ ꯅꯣꯏ ꯁꯕꯖꯦꯛꯇꯣ
ꯃꯤ ꯅꯥꯏꯟꯇꯤꯃꯨꯛ ꯇꯝꯃꯦ ꯍꯥꯏꯕ ꯃꯤꯡ ꯆꯜꯂꯦ ꯍꯥꯏꯕꯀꯣ ꯑꯗꯣ ꯀꯥꯔꯛꯄꯗꯤ ꯑꯥ ꯑꯩꯈꯣꯏ ꯁꯕꯖꯦꯛꯇꯨꯒꯤ ꯑꯣꯏꯅ ꯀꯥꯔꯛ ꯗꯤ ꯃꯤ ꯐꯤꯐꯇꯤ ꯊ꯭ꯔꯤ ꯑꯗꯨꯃꯥꯏꯅ ꯑꯃꯨꯛ ꯑꯣꯏ
ꯑꯣ ꯂꯣꯏ ꯀꯥꯞꯄ ꯀꯥꯔꯛꯄ꯭ꯔꯥ
ꯑꯗꯨ ꯀꯥꯔꯛꯇꯗ
ꯐꯤꯞꯇꯤ ꯊ꯭ꯔꯤꯃꯨꯛꯇ ꯂꯣꯏ ꯀꯥꯔꯦꯔꯕ
ꯑꯥ ꯐꯤꯐꯇꯤ ꯊ꯭ꯔꯤꯗꯨꯗꯤ ꯀꯥꯔꯛꯑꯦ ꯂꯣꯏꯅ
ꯐꯩꯅꯦ ꯌꯥꯝꯃꯤꯅꯦ ꯑꯗꯣ
ꯎꯝ
ꯑꯩꯈꯣꯏ ꯑꯩꯈꯣꯏ ꯀ꯭ꯂꯥꯁꯇꯒꯥ ꯂꯩꯔꯤꯁꯤꯗꯤ ꯃꯤ ꯀꯩꯅꯣꯃꯨꯛꯇꯅꯦ ꯎꯝ ꯑꯩꯈꯣꯏ ꯇ꯭ꯋꯦꯟꯇꯤ ꯐꯥꯏꯚ ꯃꯨꯛ ꯂꯩꯔꯝꯕꯅꯦꯕ
ꯎꯝ
ꯑꯗꯒꯤ ꯁꯚꯦꯟꯇꯤꯟ ꯁꯚꯦꯟꯇꯤꯟꯃꯨꯛ ꯑꯃꯨꯛ ꯑꯗꯨꯃꯥꯏꯅ ꯂꯩꯔꯦ ꯑꯗꯣ ꯍꯧꯖꯤꯛ ꯂꯥꯁ ꯏꯌꯥꯔꯁꯤꯗꯗꯤ ꯑꯩꯈꯣꯏ ꯇꯨꯌꯦꯜꯐꯃꯨ ꯈꯛꯇ ꯉꯥꯏꯍꯧꯔꯦ ꯑꯦꯇꯦꯟꯗꯦꯟꯁ ꯁꯨꯗꯕꯒꯤ ꯈꯣꯠꯇꯕꯒꯤ ꯑꯗꯨꯃꯥꯏꯅ ꯈꯔ ꯀꯛꯈ꯭ꯔꯦ ꯑꯗꯨꯝ ꯑꯦꯛꯖꯥꯝꯒꯨꯝꯕ ꯊꯥꯕ ꯌꯥꯍꯟꯗꯕ ꯈꯣꯠꯇꯕ ꯇꯧꯔꯒ
ꯎꯝ
ꯑꯗꯨꯒ ꯍꯧꯖꯤꯛ ꯂꯥꯁ ꯏꯌꯥꯔꯁꯤꯗꯗꯤ ꯑꯩꯈꯣꯏ ꯇꯨꯌꯦꯜꯐ ꯃꯤ ꯇꯔꯥꯅꯤꯊꯣꯏꯃꯨꯛꯇ ꯉꯥꯏꯍꯧꯔꯦ
ꯎꯝ
ꯃꯁꯇꯔꯗꯒꯨꯝꯕꯗꯤ ꯑꯃꯨꯛ ꯈꯔ ꯌꯥꯝꯃꯛꯄ ꯌꯥꯏ
ꯎꯝ ꯑꯩꯈꯣꯏꯁꯨ ꯑꯦꯇꯦꯟꯗꯦꯟꯁ ꯁꯨꯗ꯭ꯔꯗꯤ ꯃꯤꯗꯣ ꯀꯛꯊꯔꯛꯀꯅꯤ ꯍꯥꯏ ꯑꯦꯇꯦꯟꯗꯦꯟꯁ ꯁꯨꯗꯕ ꯑꯗꯨꯗꯒꯤ ꯃꯥꯥꯛ ꯐꯖꯗꯕꯈꯩꯗꯣ
ꯎꯝ ꯇꯧꯔꯛꯇꯣꯏꯅꯤ ꯇꯧꯔꯛꯇꯣꯏꯅꯤ ꯑꯗꯨꯃꯥꯏꯅ ꯇꯧꯔꯒ ꯑꯗꯨꯝ ꯀꯛꯄ ꯈꯣꯠꯄ ꯃꯤ ꯃꯌꯥꯝ ꯂꯩꯗꯣ ꯑꯗꯨꯝ ꯈꯔ ꯈꯔ ꯀꯛ ꯀꯛꯈꯔꯒꯅꯦ ꯑ ꯂꯥꯁ ꯏꯌꯔꯗꯒꯥꯏꯗꯤ ꯌꯥꯝ ꯍꯧꯔꯣꯏꯗꯣꯏꯅꯦ ꯍꯦꯛꯇ
ꯎꯝ
ꯅꯃꯥꯟꯅꯕꯤ ꯑꯗꯣꯝ ꯅꯥꯀꯟꯗꯩ ꯇꯝꯃꯤꯅꯩꯁꯤꯡꯗꯨꯗꯤ ꯁꯞꯖꯦꯛ ꯃꯥꯟꯅꯕ꯭ꯔꯥ ꯀꯃꯥꯏꯅ ꯇꯧꯋꯦ
ꯃꯥꯟꯅꯕꯁꯨ ꯌꯥꯎꯔꯦ ꯃꯥꯟꯅꯗꯕꯁꯨ ꯌꯥꯎꯔꯦ
ꯑꯣꯝ ꯁꯞꯖꯦꯛ ꯃꯥꯟꯅꯕꯅ ꯀꯌꯥ ꯌꯥꯎꯔꯤꯕ
ꯁꯞꯖꯦꯛ ꯃꯥꯟꯅꯕꯗ ꯑꯩꯈꯣꯏ ꯑꯍꯨꯝ ꯐꯁꯇ ꯆꯠꯃꯤꯟꯅꯕꯗ ꯀꯣ
ꯎꯝ
ꯑꯗꯣ ꯕꯁꯇ ꯆꯠꯃꯤꯟꯅꯗꯕꯗꯅ ꯑꯩꯈꯣꯏ ꯃꯔꯤ ꯑꯣꯏꯗꯣꯏꯕ
ꯑꯣ
ꯑꯗꯨꯒ ꯁꯕꯖꯦꯛ ꯃꯥꯟꯅꯗꯕꯗꯩ ꯑꯗꯨꯝ ꯌꯥꯝꯃꯤꯗ ꯇꯣꯡꯃꯤꯟꯅꯔꯤꯕꯗꯣ ꯑꯌꯥꯝꯕꯅ ꯈꯪꯕꯅ ꯑꯌꯥꯝꯕ ꯑꯣꯏꯔꯦꯕ
ꯎꯝ ꯅꯪꯗꯤ ꯑꯗꯨ ꯅꯪꯅꯕ ꯆꯠꯄꯗꯣ ꯌꯨꯝꯗꯩꯗꯤ ꯆꯥꯛ ꯆꯥꯔꯒ ꯂꯥꯛꯄ꯭ꯔꯥ ꯅꯠꯇ꯭ꯔꯒ ꯕ꯭ꯔꯦꯛꯐꯥꯁꯀꯨꯝꯕ ꯆꯥꯔꯒ ꯍꯤꯐꯤꯟ ꯄꯨꯕ꯭ꯔꯥ ꯀꯃꯥꯏꯅ ꯇꯧꯋꯦ
ꯆꯥꯔꯒ ꯂꯥꯛꯑꯦ
ꯂꯥꯃꯛꯇ꯭ꯔꯣ ꯑꯥꯗꯀꯥ
ꯂꯥꯃꯛꯑꯦ ꯉꯁꯤ ꯀꯦꯟꯖꯤꯟ ꯆꯪꯉꯥ ꯑꯆꯥꯄꯣꯠꯁꯨ ꯈꯔ ꯆꯥꯊꯣꯛꯑꯦ
ꯀꯩ ꯀꯩ ꯆꯥꯔꯛꯏꯕ
ꯆꯅꯥꯒ ꯆꯥꯒ ꯆꯥꯔꯛꯑꯦ
ꯆꯅꯥ ꯑꯗꯤ ꯀꯤꯂꯤ ꯆꯅꯥ
ꯎꯛ ꯅꯠꯇꯀ ꯆꯨꯝꯅꯩ ꯆꯅꯥ
ꯎꯝ ꯆꯅꯥ ꯑꯣ ꯑꯗꯨꯝ ꯃꯔꯛ ꯃꯔꯛꯇꯒ ꯆꯪꯉ ꯆꯥꯑꯣ ꯑꯗꯨꯒ ꯌꯥꯝ ꯇꯣꯏꯅꯁꯨ ꯑꯗꯨꯒꯨꯝꯕ ꯀꯦꯟꯇꯤꯟꯒꯤ ꯄꯣꯠ ꯀꯩꯁꯨ ꯌꯥꯝ ꯍꯦꯟꯅ ꯆꯥꯔꯨꯅꯨ ꯍꯥꯏꯗꯤ ꯊꯥꯎ ꯀꯩꯀꯩꯗꯣ
ꯎꯝ
ꯅꯁꯥ ꯐꯔꯣꯏꯕ
ꯉꯁꯤ ꯅꯣꯡꯃꯈꯛꯅꯤꯗ
ꯌꯥꯔꯤꯈꯩ ꯅꯣꯏꯅ ꯏꯃꯥꯟꯅꯕꯤꯁꯤꯡ ꯑꯗꯨꯝ ꯍꯥꯏꯐꯦꯠ ꯍꯥꯏꯅꯧꯋꯣ ꯇꯤꯐꯤꯟꯒꯨꯝꯕ ꯄꯨꯔꯒ ꯂꯥꯛꯁꯦ ꯑꯗꯨ ꯕ꯭ꯔꯦꯛꯀꯨꯝꯕꯗ ꯆꯥꯅꯕ ꯍꯥꯏꯗꯤ ꯃꯇꯝꯗꯣ ꯑꯗꯨꯝ ꯀꯨꯏꯅ ꯂꯩꯕꯅꯤꯅ ꯕꯁꯇꯤ ꯄꯨꯡ ꯀꯌꯥꯗ ꯍꯜꯂꯦꯕ
ꯄꯨꯡ ꯑꯅꯤ ꯃꯈꯥꯏꯗ
ꯑꯅꯤ ꯃꯈꯥꯏꯗ ꯑꯗꯨꯗꯤ ꯃꯔꯛꯇ ꯑꯗꯨꯝ ꯕ꯭ꯔꯦꯛ ꯐꯪꯉꯝꯅꯦꯕ ꯑꯗꯨꯏ ꯃꯔꯛ ꯀꯨꯝꯕꯗꯨꯗ ꯆꯥꯥꯁꯦ ꯈꯣꯠꯆꯦꯅ ꯍꯥꯏꯔꯒ ꯅꯣꯏ ꯍꯥꯏꯅꯔꯒ ꯍꯥꯏꯐꯦꯠ ꯄꯨꯅꯕ ꯍꯥꯏꯅꯧꯋꯣ ꯀꯩ ꯀꯩꯅꯣ ꯌꯨꯝꯗꯩ ꯄꯨꯕ ꯌꯥꯕ ꯄꯨꯅꯔꯒ ꯑꯥꯗ ꯄꯨꯟ ꯆꯥꯃꯤꯟꯅꯩ ꯌꯥꯏꯗꯅ
ꯕ꯭ꯔꯦꯛ ꯍꯥꯏꯁꯦ ꯀ꯭ꯂꯥꯁ ꯂꯣꯏꯔꯀꯥꯟꯗ ꯕꯁ ꯉꯥꯏꯕ ꯄꯨꯡꯗꯣ
ꯎꯝ
ꯃꯉꯥꯏ ꯕ꯭ꯔꯦꯛ ꯑꯞ ꯑꯗꯨꯒ ꯑꯣꯖꯥ ꯃꯔꯛꯇ ꯆꯪꯉꯛꯇꯕꯗꯨꯒ
ꯑꯣ ꯃꯔꯛꯇ ꯇꯣꯉꯥꯟꯅꯗ ꯊꯥꯗꯦꯕ
ꯎꯝ ꯍꯥꯏꯕꯗꯤ ꯂꯝ ꯂꯥꯞꯅ ꯂꯥꯛꯅꯕ ꯌꯥꯎꯕꯅꯤꯅꯅꯦ ꯀ꯭ꯂꯥꯁꯇꯣ ꯊꯦꯡꯅ ꯂꯩꯕꯒꯩꯗꯣ ꯃꯇꯝꯗꯣ ꯉꯟꯈꯠꯅ ꯆꯤꯡꯈꯠꯂꯛꯄꯗꯣ
ꯎꯝ
ꯑꯗꯨꯒꯤ ꯕ꯭ꯔꯦꯛꯇꯣ ꯕ꯭ꯔꯦꯛꯇꯨꯒꯤ ꯃꯇꯝꯗꯨꯗ ꯑꯣꯏꯅ ꯀ꯭ꯂꯥꯁꯀꯤ ꯃꯇꯝꯗꯣ ꯑꯣꯏꯅ ꯑꯣꯟꯊꯣꯛꯈꯤꯕ
ꯑꯣ ꯅꯪꯗꯤ ꯍꯪꯀꯠ ꯍꯟꯗ ꯆꯠꯄꯗꯨꯗꯤ ꯋꯥꯕ꯭ꯔꯥ
ꯋꯥꯏ ꯍꯥꯏꯗꯣꯏꯔ ꯋꯥꯗꯦ ꯍꯥꯏꯗꯣꯏꯔ